ꯍꯜꯂꯣ ꯑꯣ ꯇꯥꯔꯦ ꯇꯥꯔꯦ
ꯐꯣꯟ ꯃꯨꯠꯈꯤꯕꯒ ꯈꯪꯍꯧꯗ꯭ꯔꯦꯅꯦ ꯑꯩ
ꯑꯩꯁꯨ ꯈꯪꯍꯧꯗꯤꯌꯦ ꯑꯩꯗꯤ ꯅꯪ ꯃꯣꯏ ꯅꯦꯠꯋꯥꯛ ꯑ ꯅꯪꯅꯔ ꯈꯪꯕꯅꯦ ꯑꯩꯒꯤꯅꯦ ꯋꯥꯡꯅꯔ ꯈꯪꯗ꯭ꯔꯦꯗ
ꯎꯝ
ꯀꯩꯗꯧꯔꯤꯅꯣ
ꯑꯣ ꯑꯗꯣ ꯎꯝ ꯌꯨꯝ ꯄꯥꯟꯕ ꯃꯇꯝꯗꯗꯤ ꯑꯈꯣꯏꯒꯤꯁꯨ ꯈꯪꯍꯜꯂꯛꯎꯀꯣ ꯑꯣꯛꯁꯥ ꯌꯥꯝ ꯆꯥꯗꯕ ꯀꯨꯏꯔꯦꯕ
ꯋꯥꯠꯂꯤꯍꯦ ꯑꯩꯗꯤ ꯅꯕꯥꯏꯒꯁꯨ ꯂꯩꯇ꯭ꯔꯤꯌꯦ ꯃꯕꯥꯏ ꯍꯥꯟꯅ ꯊꯤꯈꯤꯒꯦꯍꯦ
ꯑꯗꯨ ꯑꯩꯅ ꯍꯥꯏꯕꯗꯤ ꯊꯤꯕ ꯃꯇꯝꯗ ꯍꯥꯏꯕꯅꯤꯗ
ꯍꯣꯏꯗ ꯍꯣꯏꯗ ꯑꯗꯣ ꯅꯪꯅ ꯁꯥ ꯆꯥꯕ ꯐꯪꯗꯕ ꯀꯨꯏꯔꯦ ꯆꯥꯅꯤꯡꯈ꯭ꯔꯦ ꯍꯥꯏꯕꯗꯨꯗ ꯍꯥꯏꯕꯅꯤ
ꯑꯗꯣ ꯃꯇꯝ ꯀꯌꯥꯃꯨꯛ ꯆꯪꯒꯅꯤ
ꯈꯪꯗꯦ ꯍꯟꯗꯛꯀꯥꯟꯁꯦ ꯅꯨꯄꯥ ꯅꯨꯄꯤ ꯊꯤꯕꯁꯦ ꯌꯥꯝ ꯋꯥꯅꯔꯦ ꯍꯥꯏꯅꯦ
ꯀꯩꯅꯣꯗ ꯆꯪꯉꯣ ꯑꯣꯏꯜꯑꯦꯛꯁꯇ ꯆꯪꯉꯣ ꯐꯪꯕꯅꯦ
ꯑꯁ ꯅꯪ ꯑꯣꯏꯟ ꯊꯕꯤꯔꯒꯦꯔꯣ ꯑꯗꯨꯗ ꯑꯩ ꯆꯪꯕ ꯇꯜꯂꯦ
ꯀꯩ ꯍꯥꯏꯕ꯭ꯔꯥ ꯑꯃ ꯂꯩꯕꯅꯦ ꯀꯩꯕꯥ ꯍꯥꯏꯕꯥ ꯁꯥꯗꯤ ꯗꯣꯠ ꯀꯣꯝ ꯍꯥꯏꯕ꯭ꯔꯥ
ꯑꯁ ꯂꯣꯏꯔꯦꯗ ꯅꯪ ꯌꯥꯎꯔꯨꯔꯕ꯭ꯔꯣ ꯅꯪꯁꯨ ꯑꯗꯨꯗꯒꯤ ꯐꯪꯕ ꯃꯥꯜꯂꯦꯗ
ꯌꯥꯎꯗꯦ ꯌꯥꯎꯗꯦ ꯅꯪ ꯊꯥꯖꯗ꯭ꯔꯗꯤ ꯆꯪꯉꯒ ꯌꯦꯡꯉꯣ ꯑꯩ ꯀꯔꯤꯁꯨ ꯌꯥꯎꯗꯕꯅꯦ ꯑꯗꯨꯗ
ꯑꯦ ꯌꯥꯎꯔꯝꯒꯅꯤ ꯑꯗꯣ ꯀ꯭ꯔꯤ ꯎꯝ ꯀꯔꯝꯕ ꯅꯨꯄꯥ ꯊꯤꯁꯤꯒꯦ ꯑꯩꯕꯣ
ꯈꯪꯗꯦꯅꯦ ꯀꯔꯝꯕ ꯅꯨꯄꯥ ꯊꯤꯒꯤꯁꯤꯔ ꯅꯪ ꯃꯤ ꯑꯋꯥꯡꯕ ꯄꯥꯝꯕ꯭ꯔꯥ ꯑꯅꯦꯝꯕ ꯄꯥꯝꯕ꯭ꯔꯥ
ꯑꯁ ꯑꯅꯦꯝꯕꯗꯤ ꯑꯩꯗꯤ ꯈꯔ ꯅꯦꯝꯕꯅꯤꯅ ꯌꯥꯔꯦꯗ ꯅꯦꯝꯕꯗꯤ ꯈꯔ ꯋꯥꯡꯕ ꯄꯥꯝꯃꯦ
ꯑꯣꯝ
ꯑꯩꯁꯨꯅꯦ ꯍꯣꯏ ꯑꯩꯁꯨ ꯅꯦꯝꯕ ꯏꯋꯥꯗꯨꯁꯨ ꯑꯃꯨꯛ ꯅꯦꯝꯃꯗꯤ ꯎꯝ ꯊꯣꯛꯀꯗꯕ ꯏꯆꯥꯗꯨꯗꯤ ꯐꯖꯔꯅꯤ
ꯂꯧꯈꯠꯄ ꯌꯥꯔꯔꯣꯏꯍꯦ
ꯈꯅꯥꯎꯁꯦ ꯌꯥꯗ꯭ꯔꯦꯅꯦ ꯐꯣꯟ ꯋꯥꯔꯤ ꯁꯥꯃꯟꯕꯒꯤꯔ ꯐꯨꯕꯅꯤ ꯍꯥꯏꯗꯤ ꯇꯧꯔꯦꯔ
ꯏꯁꯤꯡ ꯑꯔꯨꯝꯕ ꯊꯛꯑꯣ
ꯖꯪ ꯌꯥꯏ ꯏꯁꯤꯡ ꯊꯛꯄꯤꯌꯣ ꯍꯥꯏ
ꯎꯝ ꯏꯁ ꯏꯟ ꯈꯅꯥꯎꯗꯤꯀꯣ ꯈꯅꯥꯎ ꯅꯥꯕꯗꯦ ꯑꯗꯨꯝ ꯈꯅꯥꯎꯗꯣ ꯂꯨꯝꯍꯜꯂꯒ ꯊꯝꯃꯗꯤ ꯑꯗꯨꯝ ꯊꯨꯅꯗꯤ ꯐꯕꯅꯦ
ꯂꯣꯛ ꯍꯦꯛ ꯈꯨꯅꯤ ꯍꯥꯏꯔꯗ ꯃꯩꯔꯣꯛꯇꯨꯗ ꯕ꯭ꯔꯁꯇꯣ ꯀꯠꯊꯧꯒꯩꯔ ꯇꯛꯄꯒꯣ
ꯑꯩꯗꯤ ꯅꯪꯖꯦ ꯀꯔꯤ ꯍꯥꯏꯁꯤꯔꯥ ꯈꯪꯗ꯭ꯔꯦꯗ ꯚꯥꯞ ꯇꯥꯁꯤꯜꯂꯛꯇ꯭ꯔꯦꯗ ꯅꯪꯗꯤ ꯊꯕꯛ ꯆꯠꯇ꯭ꯔꯣ
ꯊꯕꯛ ꯆꯠꯂꯦ ꯊꯕꯛ ꯃꯐꯝꯗ ꯂꯩꯌ‌ꯦ
ꯑꯣ
ꯉꯁꯤ ꯑꯈꯣꯏ ꯁ꯭ꯇꯥꯐꯇꯣ ꯑꯈꯣꯏ ꯑꯌꯨꯛꯇ ꯖꯤꯝ ꯆꯠꯂꯦꯕꯀꯣ ꯑꯗꯣ ꯑꯩꯒꯤ ꯎꯝ ꯃꯦꯠꯁ ꯄꯣꯔꯇꯨꯒꯜꯈꯣꯏ ꯁꯅꯥꯔ ꯂꯩꯕꯒꯤ ꯑꯩ ꯆꯠꯇ꯭ꯔꯦ ꯑꯗꯨꯒꯤ ꯕꯣꯜ ꯌꯦꯡꯉ‌ꯩ ꯍꯧꯒꯠꯂꯦ ꯕ꯭ꯔꯁ ꯇꯧꯔꯦ ꯑꯗꯨꯒ ꯆꯥꯛ ꯈꯔ ꯆꯥꯔꯦ ꯑꯗꯨꯒ ꯑꯗꯨꯝ ꯊꯣꯛꯈ꯭ꯔꯦ
ꯑꯣ ꯅꯪꯁꯨꯜ ꯅꯪ ꯖꯤꯝ ꯁꯥꯟꯅꯕ꯭ꯔꯣ
ꯎꯝ ꯑꯗꯨꯝ ꯃꯔꯛ ꯃꯔꯛꯇ ꯁꯅꯩ
ꯍꯣꯁ ꯐꯖꯔꯃꯅꯤꯀꫭ ꯕꯣꯗꯤꯗꯤ
ꯌꯦꯡꯒ‌ꯦꯔꫭ
ꯀꯩꯒꯤ ꯃꯔꯛ ꯃꯔꯛꯇ ꯁꯥꯟꯅꯕ꯭ꯔꯣ ꯅꯨꯡꯇꯤꯒꯤ ꯁꯥꯟꯅꯕ ꯌꯥꯗ꯭ꯔꯥ ꯃꯔꯛ ꯃꯔꯛꯇ ꯁꯅꯥꯔ ꯌꯥꯕ꯭ꯔꯣꯅꯦ
ꯌꯥꯏ ꯍꯣꯏ ꯑꯩꯈꯣꯏ ꯌꯨꯝ ꯃꯅꯥꯛꯇ ꯂꯩꯕꯀꯣ ꯑꯩ ꯍꯥꯟꯅ ꯃꯣꯏꯗ ꯈꯔ ꯍꯥꯟꯅ ꯊꯕꯛ ꯁꯨꯔꯝꯕ ꯑꯗꯨꯒꯤ ꯃꯄꯨꯗꯨꯅ ꯑꯗꯨꯝ ꯁꯥꯟꯅꯕ ꯂꯥꯛꯑꯣ ꯍꯥꯏꯅ ꯍꯥꯏꯕꯅꯤ
ꯑꯣ ꯅꯪꯗꯤ ꯗꯥꯎ ꯌꯥꯝ ꯐꯔꯤꯅꯦꯀꯣ
ꯃꯨꯠ ꯂꯩꯔꯗꯤ ꯑꯗꯨꯝ ꯁꯅꯥꯕ ꯆꯠꯂꯦ ꯃꯨꯠ ꯂꯩꯇ꯭ꯔꯗꯤ
ꯑꯁ ꯑꯗꯣ ꯋꯥꯡꯈꯠꯄꯒꯤꯁꯨ ꯂꯩꯕ꯭ꯔꯣ ꯖꯤꯝꯗ
ꯋꯥꯡꯈꯠꯄꯒꯤꯗꯤ ꯂꯩꯌ‌ꯦ ꯍꯣꯏ ꯑꯩ ꯍꯥꯏꯕꯤꯌꯨꯔ ꯇꯧꯒꯦꯔꯥ ꯅꯪ ꯑꯗꯨꯗꯤ ꯌꯨꯝꯗꯁꯨ ꯑꯗꯨꯝ ꯇꯧꯕ ꯌꯥꯕꯅꯦ
ꯍꯣꯏ ꯑꯇꯩꯗꯤ ꯑꯇꯩꯗꯤ ꯑꯇꯩꯁꯨ ꯄꯥꯝꯗꯤ ꯄꯥꯝꯃꯦ ꯑꯗꯨꯁꯨ ꯑꯇꯩꯗꯤ ꯈꯔ ꯐꯔꯤꯕꯀꯣ ꯋꯥꯡꯕꯒꯤꯁꯦ ꯈꯔ ꯍꯦꯟꯅ ꯄꯥꯝꯕ
ꯑꯩ ꯍꯥꯏꯕꯤꯒꯦ ꯑꯗꯨ ꯌꯨꯝꯗ ꯄ꯭ꯔꯦꯛꯇꯤꯁ ꯇꯧꯒꯦꯔꯥ
ꯇꯧꯒꯤꯅꯦ ꯍꯥꯏꯔꯧꯅꯦ
ꯅꯁꯦꯟꯗꯨꯗ ꯌ‌ꯦꯡ ꯑꯃ ꯀꯥꯔꯛꯑꯣ ꯑꯗꯨꯒ ꯃꯩꯒ ꯂꯡꯗ ꯑꯃ ꯀꯥꯔꯛꯑꯣ ꯑꯗꯨꯅ ꯆꯤꯡꯉꯨ
ꯑꯗꯨ ꯑꯩꯇ ꯌꯥꯔꯦ ꯌꯥꯔꯦ ꯌꯥꯔꯦ ꯑꯩ ꯊꯣꯛꯄ ꯇꯧꯔꯒꯦ ꯅꯪꯒꯤꯗꯣ ꯑꯣꯏꯒꯗꯕ ꯃꯥꯥꯟꯗꯦ ꯑꯩ ꯊꯥꯖꯕ ꯋꯥꯠꯂꯦ
ꯎꯝ ꯑꯗꯨꯃꯥꯏꯅ ꯇꯧꯔꯗꯤ ꯋꯥꯡꯕꯅꯦ ꯑꯁꯦꯡꯕꯅꯦ ꯅꯪ ꯊꯥꯖꯗꯕ ꯇꯧꯒꯅꯨ ꯇ꯭ꯔꯥꯏ ꯇꯧꯋꫭ
ꯑꯩ ꯊꯥꯖꯗꯕꯗꯤ ꯅꯠꯇꯦꯕꯀꯣ ꯑꯗꯨꯑꫭꯏꯁꯨ ꯑꯩ ꯀꯔꯤ ꯍꯥꯏꯁꯤꯔꯥ ꯅꯪꯒꯤꯗꯣ ꯑꯩ ꯈꯔ ꯇꯧꯅꯤꯡꯕ ꯋꯥꯠꯄ ꯍꯥꯏꯕ ꯇꯥꯔꯦ
ꯀꯩꯅꯣ ꯇꯧꯋꫭ ꯕꯥꯁꯀꯦꯠ ꯕꯣꯜꯒꯨꯝꯕ ꯇꯣꯏꯅ ꯁꯅꯧꯑꯣ ꯑꯗꯨ ꯅꯠꯇ꯭ꯔꯗꯤ ꯚꯣꯂꯤꯕꯣꯜꯁꯨ ꯌꯥꯏꯑ‌ꯦ ꯆꯦꯟꯕ ꯑꯥ ꯆꯣꯡꯕ ꯈꯣꯠꯄꯒꯤꯀꯣ ꯑꯗꯨꯒ ꯎꯝ
ꯕꫭꯂꯤꯕꯣꯜ ꯀꯥꯏꯅ ꯕꯣꯂꯤꯕꯣꯜꯒꯨꯝꯕꯗꯤ ꯑꯩꯗꯤ ꯌꯥꯗ꯭ꯔꯦꯍꯦ ꯅꯦꯠ ꯈꯨꯋꯥꯡꯗꯨꯒ ꯑꯩꯅ ꯏꯅꯦꯝ ꯅꯦꯝꯃꯒ
ꯑꯗꯨ ꯋꯥꯡꯗꯁꯨ ꯑꯗꯨꯝ ꯑꯗꯨꯝ ꯀꯩꯅꯣ ꯍꯥꯏ ꯑꯗꯨꯝ ꯁꯥꯟꯅꯔꯣ ꯀꯩꯅꯣ ꯑꯗꯨ ꯁꯨꯅꯔꯣ ꯑꯗꯨꯒ ꯁ꯭ꯀꯤꯞꯄꯤꯡꯗꯣ ꯑꯗꯨꯝ ꯆꯣꯡꯉꯣ
ꯁꯇꯤꯞꯄꯤꯡꯁꯨ ꯋꯥꯡꯒꯗ꯭ꯔꯣ
ꯁ꯭ꯀꯤꯞꯄꯤꯡꯁꯨ ꯌꯥꯕꯅꯦ ꯍꯣꯏ ꯎꯝ ꯑꯗꯨ ꯅꯣꯏ ꯆꯍꯤ ꯇ꯭ꯣꯋ ꯇꯤ ꯇ꯭ꯋꯦꯟꯇꯤ ꯐꯥꯏꯚ ꯇ꯭ꯋꯦꯟꯇꯤ ꯐꯥꯏꯚ ꯇ꯭ꯋꯦꯟ ꯁꯤꯛꯁ ꯇ꯭ꯋꯦꯟꯇꯤ ꯁꯚꯦꯟ ꯍꯦꯜꯂꯗꯤ ꯆꯥꯟꯁꯇꯤ ꯈꯔꯗꯤ ꯋꯥꯠꯇꯤ ꯋꯥꯠꯅꯤ
ꯑꯁ ꯀꯔꯤ ꯑꯗꯨꯗꯤ ꯍꯦꯟꯗꯤ ꯍꯦꯟꯗ꯭ꯔꯤꯍꯦ ꯌꯥꯎꯒꯦ ꯌꯧꯒꯦ ꯇꯧꯔꯒ ꯂꯩꯕꯁꯤꯡꯅꯤꯍꯦ
ꯂꯤꯔꯦ ꯑꯃꯨꯛ ꯍꯥꯏ ꯒ꯭ꯌꯥꯟ ꯇꯥꯗ꯭ꯔꯦꯗ ꯑꯩꯁꯨ
ꯑꯩꯗꯤ ꯃꯤ ꯀꯣꯛ ꯉꯥꯎꯍꯟꯕ ꯌꯥꯝ ꯍꯩꯕꯅꯦ ꯑꯗꯨꯒꯤꯅꯦ
ꯌꯥ ꯉꯥꯎꯈ꯭ꯔꯦ ꯑꯩ ꯀꯣꯛ ꯑꯁ ꯍꯣꯔꯦꯟ ꯍꯤꯗꯥꯛꯇ ꯆꯥꯗ꯭ꯔꯗꯤ ꯌꯥꯔꯣꯏ
ꯑ ꯍꯌꯦꯡ ꯑ ꯍꯣꯔꯦꯟꯂꯥ ꯍꯌꯦꯡꯂꯥ ꯅꯪ ꯊꯕꯛ ꯈꯔ ꯂꯣꯏꯔꯒ ꯔꯤꯝꯁꯇ ꯆꯪꯉꯣ ꯉꯛ ꯍꯥꯛ
ꯍꯣꯏ ꯑꯩ ꯇꯥꯟꯅꯁꯤꯔ ꯇꯧꯕꯅꯦ ꯍꯣꯏ ꯎꯝ ꯀꯣꯛ ꯈꯔ ꯉꯥꯎꯕꯒꯤ ꯗꯥꯛꯇꯔ ꯕꯤꯂꯛꯁꯤꯅꯤ ꯃꯅꯥꯛꯇ ꯒꯩꯅꯤꯒꯤꯗ ꯆꯪꯕꯀꯣ ꯅꯨꯄꯥ ꯒꯩꯅꯤꯒꯤꯗ
ꯒꯩꯅꯤꯗ ꯑꯪ ꯀꯣꯛ ꯀꯣꯛ ꯉꯥꯎꯕꯩꯗꯣ ꯒꯩꯅꯤꯗ ꯆꯪꯉꯨꯆꯣꯃꯤꯍꯦ ꯅꯪꯁꯨ ꯍꯦꯟ ꯍꯦꯟꯅ ꯉꯥꯎꯈꯜꯂꯕ꯭ꯔꯥ ꯀꯩꯅꯣꯝ ꯇꯧꯔꯦ ꯊꯨꯅ ꯈꯔ ꯆꯠꯂꯨꯀꯣ
ꯍꯣꯏ ꯑꯩ ꯢꯕꯥꯏꯅꯤ ꯍꯦꯛ ꯋꯥꯔꯤ ꯁꯥꯟꯅꯕ ꯂꯣꯏꯔꯒ ꯑꯗꯨꯝ ꯑꯩ ꯀꯟꯇꯦꯛ ꯂꯧꯅꯈꯤꯒꯦ ꯗꯥꯛꯇꯔ ꯕꯤꯗꯥꯛꯁ ꯉꯣꯟꯗꯀꯣ ꯃꯥꯗꯤ ꯃꯥꯗꯤ ꯒꯩꯅꯤꯒꯤ ꯏꯁꯄꯦꯁꯤꯂꯤꯁꯅꯦ ꯍꯥꯏꯕꯅꯤꯅꯀꯣ
ꯑꯁ ꯍꯣꯏ ꯍꯣꯏ ꯆꯠꯂꯣ ꯆꯠꯂꯣ ꯑꯩ ꯌꯥꯝ ꯄꯥꯈꯠꯂꯦ ꯋꯥꯔꯤ ꯁꯅꯥꯅꯤꯡꯉꯥꯏꯒꯁꯦ ꯄꯥꯈꯠꯄꯅ ꯍꯦꯜꯂꯦꯗ ꯐꯖꯅꯗꯤ ꯌꯦꯡꯊꯣꯛꯑꯣꯀꯣ ꯑꯃꯨꯛ ꯉꯥꯎꯗꯅꯕ
ꯎꯝ ꯎꯝ ꯐꯖꯅ ꯌꯦꯡ ꯊꯣꯏ
ꯉꯥꯎ ꯍꯧꯖꯤꯛ ꯍꯧꯖꯤꯛ ꯈꯨꯡꯉꯥꯎꯗꯤ ꯈꯔ ꯐꯔꯤꯌꯦ ꯌꯨꯝꯗ ꯂꯩꯔꯤꯌꯦ ꯐꯖꯅ ꯌꯦꯡꯗꯗꯤ ꯁꯣꯔꯣꯛꯇ ꯊꯣꯛꯂꯛꯑꯅꯤ ꯅꯪ ꯀꯨꯏꯔꯔꯣꯏ
ꯑꯦ ꯈꯪꯗꯦꯅꯦ
ꯑꯗꯣ ꯁꯣꯂꯣꯛꯇꯗꯤ ꯊꯣꯔꯛ ꯀꯅꯨꯍꯦ
ꯁꯛꯇꯤ ꯈꯪꯗꯕꯅꯤꯅ ꯈꯪꯉꯝꯃꯣꯏꯗ
ꯈꯪꯗ꯭ꯔꯁꯨ ꯑꯩ ꯔꯤꯝꯁ ꯑꯗꯨꯋꯥꯏꯗ ꯑꯉꯥꯎꯕ ꯑꯃ ꯆꯠꯂ ꯂꯩꯔꯝꯃꯗꯤ ꯅꯪꯅꯤ ꯑꯗꯨꯝ ꯂꯧꯒꯔꯅꯤ
ꯎꯝ
ꯑꯁ ꯁꯥꯏꯍꯦ ꯅꯪꯗꯤ ꯀꯔꯤ ꯎꯝ ꯀꯥꯂꯦꯟꯅ ꯄꯥꯝꯕ꯭ꯔꯣ ꯀꯔꯤꯅ ꯄꯥꯝꯕ꯭ꯔꯣ
ꯅꯤꯡꯊꯝꯊꯥ
ꯑꯥ ꯅꯤꯡꯊꯝꯊꯥꯅ ꯄꯥꯝꯕ꯭ꯔꯣ
ꯎꯝ
ꯑꯁ ꯏꯕꯥꯅꯤ ꯌꯥꯝ ꯃꯅꯩꯀꯣ ꯀꯥꯂꯦꯟꯗꯤ ꯑꯩ ꯂꯩꯕ ꯌꯥꯝ ꯍꯩ ꯇꯦꯕꯥ ꯑꯁ ꯍꯩꯅꯗꯦ ꯌꯥꯝꯅ ꯁꯥꯕꯁꯦ
ꯅꯨꯄꯤ ꯈꯣꯏꯗꯤ ꯀꯥꯂꯦꯟꯁꯤꯅ ꯐꯔꯦꯅꯦ
ꯑ ꯐꯠꯇꯦ ꯀꯅꯥꯅ ꯐꯔꯦ ꯍꯥꯏꯕꯅꯣ ꯑꯩꯗꯤ ꯐꯠ ꯑꯩꯒꯤꯗꯤ ꯅꯨꯄꯤ ꯂꯣꯏꯅ ꯂꯣꯏꯅꯃꯛꯀꯤ ꯅꯠꯇꯦꯗ ꯑꯩꯗꯤ ꯀꯥꯂꯦꯟ ꯄꯥꯝꯗꯦ
ꯀꯥꯂꯦꯟ ꯊꯣꯛꯄꯤꯁꯦ ꯄꯩꯁꯥ ꯌꯥꯝ ꯃꯥꯡꯉꯦ ꯃꯥꯥꯏꯒꯤ ꯀ꯭ꯔꯤꯝ ꯇꯩꯕꯋꯣ ꯀꯩ ꯀꯩ ꯇꯧꯕꯗꯣ ꯄꯩꯁꯥ ꯌꯥꯝ ꯃꯥꯡꯉꯦꯅꯦ
ꯅꯪꯒꯤ ꯅꯪꯒꯤꯔꯣ ꯍꯥꯏꯔꯤꯁꯦ
ꯎꯝ
ꯑꯁ ꯅꯪꯁꯨ ꯀ꯭ꯔꯤꯝꯒꯨꯝꯕ ꯌꯥꯝ ꯁꯤꯖꯤꯟꯅꯕ꯭ꯔꯣ
ꯁꯤꯖꯤꯟꯅꯔꯗꯤ ꯀꯗꯥꯏꯗꯒꯤ ꯅꯨꯡꯁꯥꯗꯨ ꯆꯠꯂꯗꯤ ꯍꯣꯔꯦꯟ ꯅꯨꯃꯤꯗꯥꯡ ꯌꯨꯝ ꯍꯜꯂꯛꯑꯗꯤ ꯀ꯭ꯔꯤꯝ ꯀꯩꯁꯨ ꯇꯩꯗ꯭ꯔꯗꯤ ꯁꯛꯇꯣ ꯀꯣꯏꯒꯤ ꯕꯥꯔꯅꯤ
ꯑꯁ ꯅꯪꯗꯤ ꯌꯥꯝ ꯐꯖꯔꯝꯗꯣꯏ ꯃꯥꯜꯂꯦ ꯑꯩꯈꯣꯏꯗꯤ ꯅꯨꯄꯤ ꯅꯨꯄꯤꯅꯦ ꯍꯥꯏꯕ ꯋꯥꯅꯦ ꯀ꯭ꯔꯤꯝꯒ ꯇꯩꯗꯦꯗ ꯒꯤꯁꯤꯔꯤꯟ ꯇꯩꯔꯒ ꯍꯤꯡꯔꯤꯕ ꯃꯤꯅꯦ
ꯇꯧꯗꯕ ꯌꯥꯗꯦ ꯍꯥꯏꯅ ꯇꯧꯕꯒꯤ ꯋꯥꯅꯤꯗ ꯅꯨꯡꯁꯥꯗꯨꯅꯀꯣ ꯑꯗꯨꯝ ꯀꯟ ꯃꯔꯤ ꯑꯗꯨꯝ ꯑꯦꯁ ꯄꯤ ꯑꯦꯐ ꯑꯦꯁ ꯄꯤ ꯑꯦꯐ ꯊꯥꯔꯇꯤꯒ ꯆꯪꯗ꯭ꯔꯦ ꯑꯦꯁ ꯄꯤ ꯑꯦꯐ ꯐꯤꯐꯇꯤ ꯄꯥꯏꯕꯅꯦ
ꯑꯁ ꯑꯩꯈꯣꯏꯗꯤ ꯅꯨꯄꯤ ꯑꯣꯏꯔꯁꯨ ꯁꯟꯁꯀ꯭ꯔꯤꯟꯒ ꯄꯥꯏ ꯑꯗꯒꯤ ꯒꯤꯜꯁꯂꯤꯟ ꯑꯗꯨꯁꯨ ꯑ ꯑꯗꯨꯁꯨ ꯑꯝ ꯍꯣꯁꯄꯤꯇꯥꯜꯒꯤ ꯅꯠꯇꯕ ꯁꯦꯡꯗꯕꯀꯣ ꯈꯣꯡꯕ ꯑꯗꯨ ꯒꯨꯝꯕ ꯁꯤꯖꯤꯟꯅꯩ ꯑꯗꯨꯒꯤ ꯑꯣꯏꯔꯝꯃꯅꯤ ꯑꯩ ꯁꯛ ꯊꯤꯔꯤꯁꯤ ꯗꯦ ꯑꯩ ꯆꯤꯡꯅꯕ ꯍꯧꯔꯦ
ꯑꯩ ꯁꯛꯁꯨ ꯌꯥꯝ ꯊꯤꯕꯅꯦ ꯔꯣꯏ ꯈꯨꯕꯨꯠꯀꯨꯝꯕ ꯃꯥꯟꯕꯅꯦ ꯑꯩ ꯅꯪꯕꯨꯅꯦ
ꯑꯁ ꯅꯪ ꯁꯤꯗꯤꯕꯀꯣ ꯅꯪ ꯋꯥ ꯉꯥꯡꯕ ꯌꯥꯝ ꯍꯩꯇꯦꯀꯣ ꯍꯥꯟꯅ ꯇꯝ ꯑꯩꯉꯣꯟꯗ
ꯀꯦ ꯚꯥꯏ ꯌꯦꯟꯒꯤ ꯃꯈꯣꯡꯒꯨꯝꯕ ꯃꯥꯥꯟꯕꯅꯦꯕ ꯃꯥꯒꯤ ꯅꯤꯗꯣ
ꯍꯣꯏꯅꯦ ꯍꯣꯏꯅꯦ ꯅꯪ ꯀꯣꯆꯤꯡ ꯑꯃ ꯂꯧꯗ꯭ꯔꯗꯤ ꯌꯥꯗꯣꯏ ꯃꯥꯟꯗ꯭ꯔꯦꯗ ꯈꯔ ꯍꯩꯅꯕ
ꯂꯧꯁꯦ ꯂꯧꯁꯦ ꯀꯣꯆꯤꯡ ꯍꯣꯔꯦꯟ ꯂꯧꯁꯤ ꯀꯣ
ꯍꯣꯏ ꯂꯧꯕꯤꯒꯦ ꯄꯩꯁꯥ ꯂꯧꯔꯣꯏꯌꯦ ꯅꯪ ꯄꯩꯁꯥ ꯐꯪꯅꯕ ꯇꯧꯕꯤꯒꯦ ꯇꯧꯕꯅꯤꯗꯥ ꯑꯩꯅ
ꯑꯩ ꯅꯪꯒꯤ ꯀꯣꯆꯤꯡ ꯂꯧꯕꯗꯣ ꯑꯩ ꯄꯩꯁꯥ ꯂꯧꯔꯣꯏꯕꯀꯣ ꯅꯪ ꯅꯪ ꯄꯩꯁꯥ ꯐꯖꯅ ꯐꯪꯅꯕ ꯑꯩꯅ ꯇꯝꯕꯤꯒꯦ ꯍꯥꯏꯕꯅꯤꯗꯥ ꯌꯥꯏꯕ꯭ꯔꯣ
ꯌꯥꯏꯌꯦ ꯌꯥꯏꯌꯦ
ꯇꯦ ꯎꯝ ꯅꯪꯒꯤ ꯊꯕꯛꯁꯤꯗꯤ ꯌꯥꯝ ꯅꯨꯡꯉꯥꯏꯕ ꯃꯥꯜꯂꯦ
ꯍꯥꯥ
ꯅꯪꯒꯤ ꯊꯕꯛꯇꯤ ꯌꯥꯝ ꯅꯨꯡꯉꯥꯏꯕ ꯃꯥꯜꯂꯦꯕ ꯁꯨꯗꯦꯕ ꯑꯗꯨꯝ ꯐꯝꯔꯒ ꯂꯩꯕ ꯃꯥꯜꯂꯦꯗ
ꯍꯣꯔꯦꯟ ꯑꯃꯨꯛ ꯒꯥꯔꯤ ꯊꯧꯔꯒ ꯑꯃꯨꯛ ꯆꯠꯂꯅꯤ
ꯑꯣ
ꯍꯨꯖꯤꯛ ꯈꯔ ꯍꯥꯡꯕ ꯍꯥꯡꯕꯀꯣ
ꯑꯣ ꯑꯣ ꯊꯕꯛ ꯅꯪꯒꯤ ꯊꯕꯛꯁꯦ ꯈꯔꯗꯤ ꯀꯣꯝꯕ ꯃꯥꯜꯂꯦꯀꯣ ꯑꯗꯨꯗꯤ
ꯎꯝ ꯈꯔ ꯀꯣꯝ ꯍꯣꯢ ꯒꯥꯔꯤ ꯊꯧꯔꯒꯁꯨ ꯒꯥꯔꯤ ꯊꯧꯔꯒ ꯋꯥꯔꯤ ꯁꯥꯔ ꯆꯠꯄꯗꯨꯅ ꯍꯦꯟꯅ ꯅꯨꯡꯉꯥꯏꯗ
ꯢꯁ ꯅꯪ ꯊꯕꯛ ꯊꯤꯕ ꯌꯥꯝ ꯍꯩꯌꯦꯅꯥ ꯊꯕꯛ ꯀꯣꯝꯕꯒ ꯊꯤꯌꯦꯅꯦ
ꯎꯝ
ꯑꯩꯁꯨ ꯑꯩꯒꯤꯁꯨ ꯊꯤꯕꯤꯌꯣ
ꯅꯪꯒꯤꯔꯣ
ꯎꯝ
ꯍꯣꯏ ꯑꯩ ꯊꯤꯕꯤꯒꯦ ꯑꯁꯦꯡꯕ ꯅꯣꯏ ꯐꯝꯒꯦ ꯍꯥꯏꯔꯗꯤ ꯀꯝꯄꯅꯤꯒꯤ ꯌꯥꯝ ꯂꯩꯌꯦ
ꯑꯩ ꯌꯨꯝꯗ ꯂꯩꯃꯟꯗꯅ ꯁꯤꯒꯗꯧꯔꯤꯗ ꯀ꯭ꯂꯥꯁꯁꯨ ꯆꯠꯇꯕ ꯌꯨꯝꯗ ꯇꯨꯝꯃꯒ ꯐꯝꯃꯒ ꯆꯥꯕꯒ ꯂꯣꯏꯔꯦꯅꯦ ꯑꯣꯛ ꯃꯥꯟꯒꯗꯧꯔꯦ
ꯎꯝ
ꯑꯣꯛꯀ ꯃꯥꯅꯒꯦ ꯇꯧꯔꯦ ꯑꯩꯁꯦ
ꯑꯗꯨ ꯊꯕꯛ ꯑꯐꯕ ꯑꯃ ꯇꯧꯔꯒ ꯂꯩꯌꯦꯅ ꯅꯪꯁꯨ ꯍꯧꯖꯤꯛ ꯍꯧꯖꯤꯛꯇꯤ
ꯑꯗꯣ ꯍꯣꯏ ꯑꯗꯨꯒꯤ ꯊꯕꯛ ꯊꯤꯔꯒ ꯇꯧꯔꯁꯤꯔ ꯈꯜꯂꯒ ꯇꯧꯕꯅꯦ ꯑꯗꯨꯕꯨ ꯈꯪ ꯈꯪꯗꯦꯅꯦ ꯑꯃꯨꯛ ꯍꯥꯏꯗꯤ ꯌꯨꯝꯗ ꯂꯩꯃꯟꯕꯒꯤꯀꯣ ꯃꯄꯥꯟ ꯊꯣꯛꯄꯒꯤ ꯊꯕꯛꯀꯨꯝꯕ ꯈꯔ ꯄꯥꯝꯕ
ꯑꯣ
ꯑꯗꯨꯒꯤꯅꯤꯗ
ꯃꯄꯥꯟ ꯊꯣꯛꯀꯅꯣꯗ ꯃꯨꯒꯅꯤ
ꯑ.. ꯑꯪ ꯑꯩꯗꯤ ꯈꯔꯁꯨ ꯃꯨꯗꯤ ꯃꯨꯌꯦꯕꯀꯣ ꯑꯗꯣ ꯀꯩꯁꯨ ꯀꯥꯏꯗꯦꯗ ꯑꯗꯨꯝ ꯊꯣꯛꯈ꯭ꯔꯒꯦꯗ ꯃꯨꯕꯅꯤꯅꯀꯣ ꯑꯃꯨꯛ ꯃꯨꯁꯜꯂꯁꯨ ꯀꯔꯤꯁꯨ ꯑ ꯎꯔꯣꯏꯕ ꯈꯪꯉꯔꯣꯏꯕ ꯉꯧ
ꯃꯩ ꯃꯨꯠ ꯃꯩ ꯃꯨꯠꯄ ꯀꯥꯟꯗ ꯊꯤꯕ ꯈꯪꯉꯣꯏꯀꯣ
ꯍꯣꯏ ꯃꯩ ꯃꯨꯠꯂꯗꯤ ꯑꯩꯁꯨ ꯑꯗꯨꯝ ꯃꯥꯡꯉꯦ ꯑꯗꯣ ꯑꯩ ꯌꯥꯗꯤ ꯌꯥꯝ ꯉꯧꯕꯅꯤꯍꯦ ꯃꯩ ꯃꯨꯠꯂꯀꯥꯟꯗ ꯑꯩ ꯌꯥꯗꯣ ꯑꯣꯗꯗꯤꯅꯦ ꯑ ꯌꯨꯝ ꯑꯃꯗꯤ ꯑꯗꯨꯝ ꯉꯥꯟꯒꯅꯤ
ꯑꯣ ꯑꯗꯨꯗꯤ ꯃꯩ ꯃꯨꯠꯄ ꯃꯇꯝꯗ ꯇꯨꯝ ꯅꯌꯥꯗꯣ ꯑꯗꯨꯝ ꯉ ꯀꯥꯔꯒ ꯂꯩꯔꯣ ꯑꯗꯨꯗꯤ ꯀꯣ
ꯍꯣꯏ ꯑꯩꯒꯤ ꯌꯥꯝ ꯀꯥꯟꯅꯕꯁꯦꯀꯣ ꯈꯣꯏ ꯑꯩꯈꯣꯏꯒꯤꯗ ꯃꯩ ꯑꯦ ꯆꯥꯛ ꯆꯥꯔꯤꯉꯩꯗ ꯀꯨꯝꯕ ꯃꯩ ꯃꯨꯠꯄ ꯌꯥꯎꯋꯤꯗꯅꯀꯣ
ꯎꯝ
ꯑꯗꯨꯀꯥꯟꯗꯗꯤ ꯑꯁ ꯑꯩꯁꯦ ꯌꯥꯝꯅ ꯐꯈꯔ ꯁꯤꯖꯤꯟꯅꯕꯗ ꯌꯥꯝꯅ ꯏꯁ.. ꯑ ꯐꯩ ꯍꯥꯏꯔꯤꯌꯦ
ꯑꯣ ꯑꯗꯨꯗꯤ ꯌꯥꯗ ꯂꯧꯊꯣꯛꯑꯒ ꯑ ꯀꯩꯅꯣꯗ ꯑꯣꯏꯅ ꯊꯦꯠꯄ
ꯆꯂꯣ ꯑꯩꯁꯨ ꯂꯩꯁꯥꯕꯤꯅꯦ ꯀꯔꯤꯔꯣꯏ ꯑꯩꯒꯤ ꯌꯥ ꯂꯧꯊꯣ ꯊꯣꯑꯗꯤ ꯑꯩꯕꯨ ꯍꯟꯅꯨꯕꯤ ꯃꯥꯜꯂꯔꯣꯏꯗ꯭ꯔꯣ ꯀꯥꯏꯖꯩꯍꯦ ꯑꯗꯨꯗꯤ ꯑꯩ